ꯃꯣꯔꯅꯤꯡ
ꯒꯨꯗ ꯃꯣꯔꯅꯤꯡ ꯇꯕ꯭ꯔꯣ
ꯇꯥꯏ ꯇꯥꯏ ꯅꯪ ꯇꯥꯕ꯭ꯔꯥ ꯑꯩ ꯀꯣꯟ ꯑꯩ ꯆꯥꯛ ꯆꯥꯊꯣꯛꯑꯒ ꯁꯨꯝ ꯐꯝꯂꯝꯕꯅꯦ ꯅꯪꯗꯤ
ꯑꯩꯁꯨ ꯃꯄꯥꯟ ꯈꯔ ꯊꯣꯛꯁꯤꯔꯥ ꯍꯥꯏꯅ ꯂꯝꯕꯤ ꯆꯠꯂꯤꯕ
ꯑꯣ ꯊꯕꯛ ꯌꯥꯝ ꯆꯤꯟꯕ ꯃꯥꯜꯂꯦꯀꯣ ꯀꯗꯥꯏ ꯆꯠꯂꯨꯒꯗꯕꯅꯣ
ꯑꯁ ꯈꯪꯗꯦꯗ ꯃꯐꯝ ꯌꯥꯝ ꯁꯤꯀ꯭ꯔꯦꯠ ꯑꯣꯏꯕ ꯃꯐꯝꯗꯅꯦ
ꯍꯥꯏꯗꯣꯛꯄ ꯌꯥꯗꯦ
ꯑꯁ ꯅꯣꯏꯒꯤꯗꯤ ꯃꯤ ꯌꯥꯝꯕ ꯃꯥꯜꯂꯦꯍꯦ
ꯑꯩꯈꯣꯏ ꯑꯁꯤꯗ ꯋꯥꯔꯜ ꯀꯞ ꯌꯦꯡ ꯂꯩꯕꯀꯣ ꯋꯥꯔꯜ ꯀꯞ ꯌꯦꯡꯕ ꯉꯁꯤꯒ ꯑꯩ ꯉꯁꯤ ꯉꯥ ꯊꯣꯡꯕ ꯆꯥꯏꯌꯦ ꯉꯥꯒ ꯈꯃꯦꯟ ꯈꯔꯒ ꯀꯣ
ꯀꯔꯤꯅꯣ ꯉꯁꯤ ꯉꯥ ꯊꯥ ꯉꯥ ꯆꯥꯕ ꯃꯤ ꯌꯥꯝ ꯊꯦꯡꯅꯩꯌꯦ ꯑꯩ
ꯍꯣꯏ
ꯉꯥ ꯆꯥꯕ ꯅꯨꯃꯤꯠ ꯑꯣꯏꯔꯦ
ꯉꯁꯤꯁꯦ ꯋꯦꯗꯔꯅꯁꯨ ꯑꯣꯏꯔꯝꯒꯅꯤꯀꯣ ꯁꯥꯃꯜꯂꯁꯨ ꯆꯥꯛ ꯁꯥ ꯉꯥ ꯆꯥꯕ ꯅꯨꯡꯉꯥꯏꯇꯦꯗ ꯀꯣ ꯈꯤꯇꯪꯗꯤ ꯏꯪꯇꯛ ꯇꯧꯕꯗ ꯆꯥꯕꯗꯣ ꯃꯍꯥꯎꯁꯨ ꯍꯦꯟꯅ ꯊꯣꯛꯄꯗꯣ
ꯀꯔꯤ ꯏꯟꯁꯥꯡꯂ ꯍꯥꯏꯔꯒ ꯉꯥ ꯉꯥ ꯉꯥ ꯈꯛꯇ ꯍꯥꯏꯌꯦꯅꯦ
ꯎꯝ ꯃꯅꯤꯄꯨꯔꯗꯗꯤ ꯉꯥꯁꯦ ꯈꯔ ꯑꯗꯨꯝ ꯆꯥꯅꯩꯗꯅꯀꯣ ꯁꯥꯗꯒꯤꯗꯤ
ꯍꯣꯏ ꯍꯣꯏ ꯉꯥꯅ ꯇꯣꯞꯅꯤ ꯀꯩꯅꯣ
ꯃꯥꯅꯦ ꯃꯥꯅꯦ ꯑꯗꯣꯝꯗꯤ ꯀꯔꯤ ꯊꯕꯛ ꯍꯣꯠꯅꯕꯤꯔꯤꯕꯅꯣ ꯉꯁꯤ ꯀꯔꯤ ꯄ꯭ꯂꯥꯟ ꯂꯩꯕꯅꯣ
ꯑꯩ ꯁ꯭ꯀꯨꯜꯗ ꯆꯠꯀꯦ ꯇꯧꯕ
ꯑꯣ ꯏꯁꯥꯖꯦ ꯑ ꯁꯣꯝꯁꯦ ꯑꯣꯖꯥ ꯑꯣꯏꯕꯤꯕ꯭ꯔꯥ ꯁꯥꯇ꯭ꯔꯔ ꯀꯔꯤꯅꯣ ꯀꯣꯂꯦꯖ ꯂꯣꯁꯤꯟꯕꯔ
ꯎꯝ ꯑꯣꯖꯥ ꯃꯆꯥ ꯑꯣꯏꯌꯦ
ꯑꯣ ꯑꯣꯖꯥꯗꯤ ꯑꯣꯖꯥ ꯑꯣꯏꯔꯦ ꯀꯩꯅꯣ ꯑꯣꯖꯥ ꯃꯆꯥ ꯑꯆꯧꯕ ꯂꯩꯇ꯭ꯔꯦ
ꯃꯆꯥꯅꯤꯅ ꯃꯆꯥꯅꯦ ꯑꯣꯖꯥꯅꯦ ꯍꯥꯏꯅꯤꯡꯉꯥꯏ ꯂꯩꯇꯦ ꯃꯆꯥꯅꯦ
ꯑꯁ ꯑꯣꯖꯥꯕꯨ ꯑꯣꯏꯔꯕ ꯆꯥꯎꯊꯣꯛ ꯆꯥꯎꯊꯣꯛꯆꯅꯤꯡꯉꯥꯏꯅꯤꯅꯦ ꯃꯆꯥꯒ ꯍꯥꯏꯕ ꯌꯥꯗꯅꯦ
ꯀꯩꯅꯣꯍꯦ ꯃꯤꯅ ꯅꯣꯛꯅꯕꯅꯤꯍꯦ
ꯑꯦ ꯈꯪꯗꯕꯁꯤꯡꯅ ꯅꯣꯛꯀꯅꯤ ꯑꯗꯨꯕꯨ ꯈꯪꯕꯁꯤꯡꯅꯗꯤ ꯑꯣꯖꯥꯁꯦ ꯑꯄꯤꯛꯄ ꯑꯆꯧꯕ ꯂꯩꯇꯦ ꯍꯥꯏꯕꯗꯤ ꯍꯥꯏꯕꯗꯤ ꯅꯪ ꯅꯔꯁꯔꯤ ꯀꯦ ꯖꯤ ꯃꯦꯗꯥꯝꯁꯦ ꯇꯝꯃꯝꯕ ꯌꯥꯏꯀꯣ ꯇꯥꯛꯑꯝꯕ ꯌꯥꯏ ꯑꯗꯨꯕꯨ ꯑꯩꯈꯣꯏꯅꯗꯤ ꯑꯗꯨ ꯀꯩꯁꯨ ꯅꯠꯇꯦꯅ ꯈꯜꯂꯝꯕ ꯌꯥꯏꯀꯣ ꯑꯗꯨꯕꯨ
ꯎꯝ
ꯑꯦ ꯕꯤ ꯁꯤꯗꯣ ꯈꯪꯕꯒꯤ ꯉꯁꯤ ꯁꯤꯗ ꯌꯧꯔꯛꯄ ꯅꯠꯇ꯭ꯔꯣ
ꯍꯣꯏ ꯃꯥꯅꯤꯅꯦ
ꯑꯗꯨ ꯆꯞ ꯃꯥꯟꯅꯩ ꯍꯥꯏꯕꯅꯤꯗ ꯑꯩꯈꯣꯏ ꯑꯣꯖꯥꯗ ꯎꯝ
ꯍꯣꯏꯗ ꯁꯨꯝ ꯍꯥꯏꯕ ꯋꯥꯅꯤꯗ ꯃꯤꯉꯣꯟꯗ ꯑꯣꯖꯥꯅꯤ ꯍꯪꯅꯤꯡꯉꯥꯏ ꯏꯀꯥꯏꯕꯒꯤ ꯁꯨꯝ ꯍꯥꯏꯕ ꯋꯥꯅꯤ
ꯂꯦꯛꯆꯔ ꯂꯦꯛꯆꯔꯔꯗꯪ ꯄ꯭ꯔꯣꯐꯦꯁꯔꯗꯪꯅ ꯑꯣꯖꯥꯅꯤ ꯍꯥꯏꯕ ꯌꯥꯗꯦꯕ ꯅꯠꯇ꯭ꯔꯣ ꯑꯩꯗꯤ
ꯃꯥꯅꯦ ꯃꯥꯅꯦ
ꯑꯩꯗꯤ ꯂꯋꯔ ꯀ꯭ꯂꯥꯁꯀꯤ ꯍꯦꯟꯅ ꯑꯩꯗꯤ ꯍꯦꯟꯅ ꯅꯨꯡꯁꯤꯌꯦ ꯍꯥꯏꯗꯤ ꯍꯦꯟꯅ ꯔꯦꯁꯄꯦꯛ ꯄꯥꯝꯃꯦ ꯄꯤꯌꯦꯀꯣ ꯃꯔꯝꯗꯤ ꯍꯥꯏꯗꯤ ꯀꯔꯤꯈꯨ ꯈꯪꯂꯝꯗꯕ ꯑꯩꯈꯣꯏꯗꯒꯤ ꯑꯩꯈꯣꯏꯗ ꯑꯗꯨꯝ ꯈꯨꯠ ꯄꯥꯏꯔꯒ ꯑꯗꯨꯝ ꯈꯨꯠ ꯄꯥꯏꯔꯒ ꯇꯥꯛ ꯇꯝ ꯇꯥꯛꯄꯤ ꯇꯝꯕꯤꯔꯛꯄꯗꯣ ꯑꯗꯨ ꯍꯦꯟꯅ ꯅꯨꯡꯁꯤꯌꯦꯕ ꯈꯜꯂꯒꯀꯣ ꯍꯧꯖꯤꯛ
ꯑꯗꯨꯅꯦ ꯊꯥꯕ ꯐꯠꯇꯕ ꯑꯩꯈꯣꯏꯗꯒꯤ ꯂꯣꯏꯅ ꯂꯧꯕꯅꯦꯕ
ꯃꯥꯅꯦ ꯃꯥꯅꯦ ꯀꯣꯟꯅꯗꯤ ꯏꯁꯥꯅꯁꯨ ꯄꯥꯔꯒ ꯑꯗꯨꯝ ꯈꯪꯖꯩ ꯑꯗꯨꯒ ꯃꯣꯏꯅ ꯁꯨꯝ ꯇꯥꯛꯄꯤꯔꯦ ꯑꯣꯖꯥꯁꯤꯡꯅ ꯃꯣꯏ ꯐꯠꯇꯦ ꯍꯥꯏꯕ ꯅꯠꯇꯦꯀꯣ ꯑꯗꯨꯕꯨ
ꯋꯥꯗꯤ ꯋꯥꯏꯑꯦ ꯑꯗꯨꯕꯨ ꯅꯨꯡ ꯗꯨ ꯅꯨꯡꯁꯤꯕꯅꯦ ꯑꯉꯥꯡꯕꯨꯗꯤ
ꯎꯝ ꯑꯗꯣ ꯀꯔꯤ ꯁ꯭ꯀꯨꯜꯗ ꯃꯦꯗꯥꯝꯁꯦ ꯀꯔꯤ ꯁ꯭ꯀꯨꯜꯗ ꯀꯞ ꯄꯨꯕꯤ ꯄꯨꯕꯤꯕ ꯅꯣ
ꯑꯀꯤ ꯑꯩꯈꯣꯏ ꯇꯥꯎꯟꯗꯅꯦ
ꯑꯣ ꯀꯩ ꯃꯐꯝꯗꯅꯣ ꯍꯥꯏꯖꯦ
ꯇꯃꯦꯡꯂꯣꯡꯗ
ꯑꯦ ꯇꯃꯦꯡꯂꯣꯡꯗꯀꯣ
ꯎꯝ
ꯑꯣ ꯍꯧꯖꯤꯛ ꯍꯧꯖꯤꯛ ꯇꯃꯦꯡꯂꯣꯡꯗꯔ ꯑꯗꯨꯝ ꯍꯥꯏꯗꯤ ꯆꯠꯂꯤꯔꯥ ꯍꯥꯏꯗꯤ ꯑꯦ ꯅꯨꯡꯉꯥꯏꯕ꯭ꯔꯥ ꯃꯐꯝꯗꯣ ꯀꯃꯥꯏ ꯅꯨꯡꯉꯥꯏꯕ꯭ꯔꯥ ꯃꯐꯝꯁꯦ ꯑꯣ
ꯐꯝꯕꯗꯤ ꯅꯨꯡꯉꯥꯏꯌꯦ ꯅꯣꯡ ꯆꯨꯒꯜꯂꯦ ꯍꯥꯏꯕ ꯈꯛꯇꯅꯦ
ꯑꯣ
ꯉꯁꯤꯗꯤ ꯅꯨꯡꯁꯥ ꯌꯥꯝ ꯁꯥꯏꯌꯦ
ꯁꯥꯏꯌꯦ ꯁꯤꯗꯗꯤ ꯁꯥꯗꯦꯅꯦ ꯌꯥꯝ ꯏꯪꯉꯦ ꯏꯪ ꯆꯤꯛꯑꯦ ꯅꯨꯡꯉꯥꯏꯌꯦ ꯎꯝ ꯑꯗꯨꯗꯤ ꯑꯣꯟꯅꯔꯝꯃꯅꯤ ꯁꯤꯗ ꯑꯩꯈꯣꯏ
ꯊꯥꯕꯛ ꯂꯩꯕꯒꯤ ꯂꯥꯛꯑꯣ ꯍꯥꯏꯕꯒꯤ ꯆꯠꯄ
ꯑꯣ ꯑꯥꯁꯥ ꯑꯩꯈꯣꯏ ꯉꯁꯤ ꯁꯤꯗꯅ ꯇꯝꯗꯅꯀꯣ ꯂꯣꯏꯅ ꯀꯩꯅꯣ ꯇꯧꯔꯦ ꯋꯦꯗꯔꯁꯦ ꯑꯗꯨꯝ ꯅꯨꯡꯉꯥꯏꯔꯦ ꯅꯣꯡ ꯆꯨꯗ꯭ꯔꯦ ꯅꯨꯡꯁꯥ ꯊꯣꯛꯇ꯭ꯔꯦ ꯑꯃ ꯂꯩꯗꯥꯏꯅꯦ ꯀꯣ ꯑꯗꯨ ꯑꯣꯏꯔꯦ
ꯍꯣꯏ ꯅꯨꯡꯉꯥꯏꯔꯝꯅꯦ ꯅꯣꯏ ꯑꯗꯨꯗꯗꯤ ꯅꯨꯡꯉꯥꯏꯒꯅꯤ ꯌꯥꯝꯅ ꯂꯩꯅꯤꯡꯉꯦ ꯑꯩꯁꯨ
ꯑꯗꯨ ꯅꯪ ꯏꯝꯐꯥꯜꯗꯒꯥꯁꯦ ꯂꯥꯛꯇ꯭ꯔꯥꯕꯣ ꯁꯤꯗꯗꯤ ꯄꯥꯛ ꯂꯥꯛꯇ꯭ꯔꯕꯣ
ꯄꯥꯛ ꯂꯥꯛꯇꯦ ꯍꯣꯏ ꯅꯍꯥꯟ ꯍꯥꯟꯅꯗꯤ ꯆꯍꯤ ꯆꯍꯤ ꯑꯃ ꯑꯅꯤ ꯃꯃꯥꯡꯗꯗꯤ ꯂꯩꯔꯝꯃꯦ ꯑꯗꯨꯒꯥ ꯇꯣꯏꯅ ꯂꯥꯛꯇ꯭ꯔꯦ ꯑꯗꯨꯝ ꯃꯇꯝ ꯍꯥꯏꯗꯤ ꯔꯤꯖꯟ ꯂꯩꯕꯒꯤ ꯈꯛꯇ ꯂꯥꯛꯑꯦ
ꯑꯣ
ꯂꯥꯛꯅꯤꯡꯉꯥꯏ ꯃꯊꯧ ꯇꯥꯗ꯭ꯔꯥꯗꯤ ꯀꯔꯤ ꯇꯧꯒꯅꯤ ꯂꯥꯛꯑꯒ
ꯃꯊꯛꯇ ꯍꯧꯖꯤꯛꯇꯤ ꯑꯃꯨꯛꯁꯨ ꯏꯔꯥꯡ ꯂꯩꯕꯅꯤꯅꯀꯣ ꯆꯠꯊꯣꯛ ꯆꯠꯁꯤꯟꯁꯤ ꯌꯥꯝ ꯌꯥꯗ꯭ꯔꯦ ꯅꯦꯀꯣ ꯅꯠꯇ꯭ꯔꯣ
ꯌꯥꯗ꯭ꯔꯦ ꯍꯟꯗꯛꯇꯤ ꯆꯠꯊꯣꯛ ꯆꯠꯁꯤꯟ ꯇꯧꯕꯁꯨ ꯅꯨꯡꯉꯥꯏꯇꯕꯗꯣ ꯁꯦꯐ ꯑꯣꯏꯗꯕꯗꯣ ꯑꯗꯨꯒꯤ
ꯑꯗꯣ ꯍꯧꯖꯤꯛ ꯍꯧꯖꯤꯛꯀꯤ ꯑꯣꯏꯅꯗꯤ ꯆꯠꯈꯤꯒꯅꯨꯗꯀꯣ ꯑꯗꯨꯝ ꯏꯁꯥ ꯏꯁꯥꯒꯤ ꯃꯐꯝꯗ ꯂꯩꯔꯤꯁꯦ ꯍꯌꯦꯡꯋꯥꯏ ꯅꯨꯡꯉꯥꯏꯔꯛ ꯀꯥꯟꯗ ꯑꯃꯨꯛ ꯀꯣꯏꯕ ꯆꯠꯄ ꯃꯌꯥꯝ ꯇꯧꯕ ꯌꯥꯏꯗꯅꯀꯣ ꯑꯗꯨꯅꯦ ꯃꯅꯤꯄꯨꯔꯁꯦ ꯍꯧꯖꯤꯛ ꯒꯤ ꯑꯣꯏꯅꯗꯤ ꯂꯣ ꯑꯦꯟ ꯑꯣꯔꯗ꯭ꯔ ꯂꯩꯇꯦ
ꯑꯗꯨꯅꯦ ꯑꯗꯨꯅꯦ ꯍꯥꯏꯕ ꯏꯟꯗꯕ ꯗꯦ ꯏꯔꯥꯡꯗ ꯑꯗꯨꯝ ꯊꯤꯡꯒꯥꯗꯕꯅꯦ
ꯃꯥꯅꯦ ꯃꯥꯅꯦ
ꯍꯥꯏꯕ ꯏꯟꯅꯕꯅꯦ ꯑꯩꯈꯣꯏꯒꯤ ꯃꯤꯁꯨ
ꯃꯥꯅꯦ ꯃꯥꯅꯦ
ꯀꯩꯁꯨ ꯇꯧꯔꯣꯏ ꯀꯥꯏꯅꯒ ꯇꯧꯁꯤꯜꯂꯛꯑꯗꯤ
ꯅꯣꯏ ꯃꯦꯗꯥꯝꯗꯤ ꯌꯨꯝ ꯄꯥꯜꯂꯕꯣ ꯍꯥꯏꯗꯤ ꯑꯗꯨꯝ
ꯍꯣꯏ ꯌꯨꯝ ꯄꯥꯜꯂꯦ
ꯑꯣ ꯃꯧꯅꯤꯅꯦ ꯑꯗꯨꯗꯤꯀꯣ
ꯃꯥꯎꯅꯦ ꯏꯆꯥ ꯑꯃ ꯂꯩꯌꯦ
ꯑꯉꯥꯡ ꯀ꯭ꯌꯥ ꯂꯩꯔꯥꯒꯦ
ꯑꯃ
ꯑꯣ ꯅꯨꯄꯥꯔ ꯅꯨꯄꯤꯔ
ꯅꯨꯞꯄꯤ ꯂꯩꯌꯦ ꯅꯨꯄꯤꯅꯦ ꯅꯨꯞ ꯄꯤ ꯑꯃ ꯂꯩꯕꯒꯤ ꯋꯥꯅ ꯆꯠꯂꯤꯝꯅꯦ ꯁ꯭ꯀꯨꯜꯁꯦ ꯏꯆꯥ ꯌꯣꯛꯅꯤꯡꯉꯥꯏ ꯍꯥꯏꯅ
ꯑꯦ ꯍꯤꯁ ꯑꯃꯗꯪꯕꯨ ꯀꯔꯤꯅꯣꯍꯦ ꯃꯤ ꯇꯔꯨꯛ ꯇꯔꯦꯠ ꯅꯤꯄꯥꯜ ꯃꯥꯄꯜ ꯇꯔꯥ ꯌꯥꯎꯔꯤꯕꯗꯨ
ꯆꯠꯂꯣꯍꯦ ꯑꯉꯥꯡ ꯌꯣꯛꯄꯁꯦ ꯌꯥꯝ ꯋꯥꯕꯅꯦ ꯊꯥ
ꯑꯗꯣ ꯍꯧꯖꯤꯛꯀꯥꯟꯁꯦ ꯑꯅꯤ ꯑꯍꯨꯝ ꯐꯥꯎꯗꯤ ꯌꯥꯏꯗꯀꯣ
ꯑꯩꯗꯤ ꯄꯥꯝꯗꯦ ꯂꯩꯔꯔꯣꯏ ꯑꯃꯅ ꯄꯦꯜꯂꯦ
ꯄꯦꯟꯂꯦ
ꯎꯝ
ꯄꯦꯜꯂꯒ ꯂꯩꯔꯕꯅꯦ ꯁꯥꯊꯤ ꯃꯥꯟꯕꯒꯤ
ꯎꯝ ꯍꯨ ꯅꯨꯄꯤ ꯃꯆꯥꯗꯣ ꯀ꯭ꯔꯦꯛ ꯆꯍꯤ ꯀꯌꯥ ꯁꯨꯔꯕꯅꯣ
ꯑꯅꯤ ꯈꯔ ꯍꯦꯟꯕꯗ ꯉꯥꯏꯔꯤꯌꯦ
ꯑꯣ ꯑꯗꯣ ꯑꯃꯅꯤꯒꯗꯤ ꯄꯣꯛꯈꯤꯌꯣꯍꯦ
ꯆꯠꯂꯣꯍꯦ ꯇꯣꯛꯈꯔꯅꯤ
ꯀꯩꯅꯣ ꯑꯃꯗꯪꯗꯤ ꯍꯦꯟꯃꯟꯗ꯭ꯔ ꯑ ꯍꯦ ꯌꯥꯝꯃꯟꯗꯦꯅꯦ
ꯌꯥꯝ ꯐ꯭ꯔꯤꯗꯥ ꯑꯗꯨꯝ ꯌꯥꯔꯦ ꯅꯨꯄꯤ ꯃꯆꯥꯗꯣ ꯐꯖꯅ ꯌꯣꯔꯒ ꯃꯤ ꯁꯦꯝꯍꯜꯂꯒ ꯑꯗꯨꯝ ꯅꯨꯡꯉꯥꯏꯅ ꯊꯝꯉꯅꯤ
ꯍꯥꯏꯕꯗꯤ ꯅꯪ ꯍꯌꯦꯡꯋꯤꯏ ꯅꯤꯡꯉꯝꯂꯣꯏꯀꯣ
ꯑꯁ ꯑꯣꯏꯔꯣꯏꯗ ꯑꯃꯨꯛꯀ ꯄꯥꯝꯔꯛꯑꯗꯤ ꯃꯤ ꯃꯤꯒꯤ ꯑꯉꯥꯡ ꯂꯩꯔꯗꯤ ꯂꯩꯔꯗꯤ ꯌꯥꯔꯦꯅ
ꯇꯣ ꯍꯧꯖꯤꯛꯀꯥꯟꯒꯤ ꯁꯤꯅꯦꯕ ꯕꯦꯔꯥꯖꯦ
ꯑꯁ ꯅꯣꯏꯅ ꯈꯪꯗꯕ ꯋꯥꯅꯤꯍꯦ ꯄꯪꯍꯥꯏꯗ ꯍꯥꯏꯕ ꯋꯥꯅꯤꯍꯦ ꯌꯥꯝ ꯋꯥꯕꯅꯦ ꯅꯨꯄꯤ ꯑꯉꯥꯡ ꯅꯨꯄꯤ ꯂꯩ ꯅꯨꯄꯤ ꯑꯣꯏꯔꯒ ꯃꯤꯔꯣꯜꯂꯒꯒꯣ ꯑꯉꯥꯡ ꯄꯣꯛꯄ ꯇꯧꯕꯁꯦ
ꯍꯣꯏ ꯑꯗꯨꯕꯨꯗꯤ ꯑꯩ ꯂꯥꯏ ꯍꯥꯏꯗꯦ ꯑꯗꯨ ꯑꯣꯏꯔꯁꯨ ꯂꯩꯗꯅꯀꯣ ꯑꯗꯨꯝ ꯂꯩꯗꯨꯅ
ꯍꯣꯏ ꯂꯩꯌꯦ ꯑꯗꯨꯕꯨꯗꯤ ꯂꯩꯌꯦ ꯃꯤꯅꯁꯨ ꯑꯗꯨꯝ ꯍꯥꯏꯕꯅꯦ ꯑꯗꯨꯁꯨ
ꯑꯁ ꯃꯁꯤꯁꯦ ꯀ ꯑꯩꯅ ꯄꯥꯝꯂꯦ ꯍꯥꯏꯅ ꯐꯪꯕ ꯅꯠꯇꯦꯕꯣ ꯃꯠ ꯃꯇꯝ ꯍꯥꯏꯕ ꯑꯃ ꯂꯩ ꯅꯠꯇ꯭ꯔꯣ
ꯍꯣꯏ
ꯃꯗꯨꯅꯤꯗ
ꯑꯗꯨꯕꯨꯗꯤ ꯑꯣꯏꯌꯦ ꯅꯪꯗꯤ
ꯑꯩꯗꯤ ꯄꯥꯈꯪꯅꯦ ꯁꯤ ꯍꯥꯏꯕꯅꯦꯅ ꯄꯪꯍꯥꯏꯗ ꯍꯥꯏꯖꯜꯂꯦꯅ ꯍꯥꯏꯕ ꯍꯜꯂꯝꯃ ꯖꯨ ꯌꯥꯏꯌꯦ ꯑꯗꯨꯕꯨꯒꯣ ꯑꯦꯗꯤ ꯑꯉꯥꯡ ꯑꯉꯥꯡꯗꯤ ꯑꯉꯥꯡꯗꯤ ꯑꯅꯤ ꯑꯍꯨꯝꯗꯤ ꯄꯥꯝꯃꯦꯍꯦ ꯑꯩꯗꯤ
ꯍꯣꯏ ꯑꯟ ꯀꯔꯤꯔꯣ ꯐꯖꯅ ꯄ꯭ꯂꯥꯟ ꯇꯧꯔꯒ ꯅꯨꯄꯤ ꯅꯨꯄꯤ ꯐꯖꯅ ꯊꯤꯔꯒ ꯑ ꯁꯛꯁꯦꯁ ꯑꯣꯏꯔꯒ ꯀꯩꯅꯣ ꯇꯧꯔꯗꯤ ꯑꯉꯥꯡꯕꯨꯗꯤ ꯌꯣꯛꯄꯕꯨꯗꯤ ꯂꯥꯏꯌꯦ ꯑꯗꯣ ꯑꯩꯈꯣꯏꯗꯤ ꯑꯉꯥꯡꯁꯨ ꯑꯣꯏꯌꯦ ꯑꯩ ꯑꯩ ꯑꯣꯏꯅꯁꯨ ꯑꯉꯥꯡ ꯑꯣꯏꯌꯦ ꯑꯗꯣ ꯑꯉꯥꯡ ꯌꯣꯛꯄꯁꯦ ꯌꯥꯝ ꯋꯥꯏꯗ
ꯏꯁꯥꯁꯦ ꯆꯍꯤ ꯀꯌꯥ ꯁꯨꯔꯕꯅꯣ
ꯑꯩ ꯆꯍꯤ ꯇ꯭ꯋꯦꯟꯇꯤ ꯇꯨ
ꯑꯦ ꯑꯗꯨꯗꯤ ꯅꯧꯔꯤꯅꯦꯀꯣ ꯌꯨꯝ ꯉꯟꯅ ꯌꯨꯝ ꯄꯥꯜꯂꯦ ꯉꯟꯅ ꯌꯨꯝ ꯄꯥꯜꯂꯦ
ꯉꯟꯅ ꯌꯨꯝ ꯄꯥꯜꯂꯦ ꯍꯥꯏꯕ
ꯑꯗꯨꯗꯤ ꯏꯆꯥꯗꯨꯒ ꯃꯩꯇꯩ ꯏꯆꯥ ꯅꯨꯨꯄꯤꯗꯨꯒ ꯑꯃꯨꯛ ꯂꯩꯁꯥ ꯇꯧꯃꯤꯟꯅꯔꯅꯤꯅꯦ ꯑꯃꯨꯛ
ꯄꯩꯁꯥ ꯇꯧꯃꯤꯟꯅꯔꯅꯤ ꯄꯩꯁꯥ ꯂꯩꯇꯕꯁꯤꯗ ꯄꯩꯁꯥ ꯂꯩꯇꯕ ꯁꯤꯅ ꯕꯤꯔꯥꯅꯦ ꯂꯩꯁꯥ ꯇꯧꯃꯤꯟꯅꯅꯤꯡꯉꯥꯏ
ꯑꯗꯣ ꯍꯌꯦꯡꯋꯥꯏ ꯆꯥꯎꯔꯀꯥꯟꯗꯗꯤ ꯂꯩꯁꯥ ꯑꯣꯏꯃꯤꯟꯅꯕ ꯌꯥꯒꯗꯔꯥ ꯍꯥꯏꯕꯅꯤꯗ ꯅꯠꯇ꯭ꯔꯥ
ꯍꯥꯥ
ꯑꯗꯨꯅꯦ ꯏꯆꯥꯅꯨꯄꯤꯗꯣ ꯍꯦꯡ ꯊꯨꯅ ꯆꯥꯎꯔꯒ ꯑꯃꯨꯛ ꯂꯩꯁꯥꯗꯣ ꯑꯣꯏꯃꯤꯟꯅꯔꯦ ꯑꯣꯏꯃꯤꯟꯅꯕ ꯌꯥꯔꯦ ꯍꯥꯏꯕꯅꯤꯗ
ꯍꯣꯏ ꯍꯣꯏ ꯑꯗꯨꯕꯨꯗꯤ ꯑꯣꯏꯌꯦ ꯑꯗꯨꯕꯨꯗꯤ ꯑꯣꯏꯌꯦ
ꯑꯗꯣ ꯅꯣꯏꯗꯤ ꯀꯔꯤ ꯁ꯭ꯀꯨꯜꯗꯅꯣꯕ ꯇꯝꯃꯤꯁꯦ ꯇꯔꯤꯁꯦ ꯃꯦꯗꯥꯝꯅ
ꯍꯣꯂꯤ ꯀꯤꯡꯗꯝ
ꯑꯣ
ꯍꯣꯂꯤ ꯀꯤꯡꯗꯝꯗ ꯇꯧꯔꯒ ꯂꯩꯑꯦ
ꯎꯝ
ꯑꯗꯣ ꯅꯣꯏ ꯀꯩꯅꯣ ꯑꯗꯥꯏꯗ ꯂꯩꯕ ꯀꯩꯅꯣ ꯑꯅꯝꯕ ꯑꯩꯈꯣꯏ ꯑꯩꯈꯣꯏ ꯃꯤꯁꯤꯡꯁꯦ
ꯑꯥ
ꯀꯔꯤ ꯀꯔꯤ ꯊꯕꯛ ꯇꯧꯅꯒꯦ ꯍꯥꯏꯕꯗꯤ ꯍꯤꯡꯅꯕ ꯀꯔꯤ ꯀꯔꯤ ꯍꯥꯏꯗꯤ ꯂꯣꯏ ꯁꯔꯀꯥꯔꯒꯤ ꯊꯕꯛ ꯇꯧꯕ꯭ꯔꯥ ꯅꯠꯇ꯭ꯔꯒ ꯂꯧꯎ ꯁꯤꯡꯎꯕꯁꯨ ꯂꯩꯕ꯭ꯔꯥ ꯑꯗꯨ ꯑꯗꯥꯏꯒꯤꯗꯣ ꯃꯌꯥꯝꯁꯦ ꯀꯃꯥꯏꯅ ꯄꯩꯁꯥ ꯇꯥꯟꯕ ꯈꯣꯠꯄ ꯀꯃꯥꯏ ꯇꯧ ꯈꯤꯇꯪ ꯑꯗꯨ ꯃꯔꯝ ꯈꯤꯇꯪ ꯊꯝꯕꯤꯌꯣꯅꯦ
ꯂꯧ ꯂꯧ ꯂꯧꯒꯤ ꯊꯕꯛ ꯇꯧꯕꯁꯨ ꯂꯩꯑꯦ ꯕꯤꯖꯤꯅꯦꯁ ꯇꯧꯕꯁꯨ ꯂꯩꯌꯦ
ꯎꯝ
ꯌꯥꯝꯕꯅꯦꯅ ꯃꯁꯥ ꯃꯁꯥꯒꯤ ꯖꯠ ꯖꯥꯠ ꯇꯣꯉꯥꯟ ꯇꯣꯉꯥꯟꯅ ꯑꯥꯏꯗꯤꯌꯥ ꯇꯣꯉꯥꯟ ꯇꯣꯉꯥꯟ ꯗꯨꯀꯥꯟꯒꯨꯝꯕ ꯑꯃꯨꯛ ꯀꯍꯥꯡꯕ ꯌꯥꯝꯃꯦ ꯊꯕꯛ ꯌꯥꯝꯃꯦ ꯑꯁꯤ ꯇꯥꯎꯟꯅꯤꯅ ꯃꯤꯁꯨ ꯌꯥꯝꯕꯅꯤꯅ ꯁꯨꯝ ꯏꯟꯁꯥꯡ ꯅꯥꯄꯤ ꯌꯣꯟꯕꯁꯨ ꯌꯣꯟꯕꯅꯁꯨ ꯑꯗꯨꯝ ꯄꯩꯁꯥꯗꯤ ꯂꯥꯛꯄꯗꯣ
ꯎꯝ
ꯎꯝ ꯍꯥꯏꯗꯤ ꯎꯝ ꯏꯟꯁꯥꯡꯅ ꯍꯥꯏ ꯁꯤ ꯏꯟꯁꯥꯡ ꯅꯥꯄꯤ ꯌꯣꯟꯕꯗꯤ ꯃꯤꯅꯗꯤ ꯑꯗꯨꯝ ꯂꯩꯕꯅꯤꯅꯀꯣ ꯇꯥꯎꯅꯤꯅ
ꯑꯥ
ꯑꯗꯨꯁꯨ ꯄꯩꯁꯥ ꯌꯥꯝ ꯊꯣꯛꯄꯅꯦꯕ ꯃꯣꯏꯒꯤꯗꯤ
ꯑꯗꯣ ꯄꯩꯁꯥ ꯌꯣꯟꯕꯕꯨꯗꯤ ꯐꯔꯦꯅꯦꯀꯣ ꯑꯗꯣ ꯊꯥꯕꯁꯦ ꯀꯗꯥꯏꯗ ꯊꯥꯅꯒꯦꯅꯦ ꯁꯤꯁꯦ
ꯥ ꯃꯇꯝ ꯂꯩꯌꯦ ꯅꯪ ꯕꯔ꯭ꯛ ꯕꯔꯥꯛ ꯈꯪꯉꯤꯅ ꯕꯔꯛ ꯕꯔꯛ ꯍꯣꯝꯗ ꯎꯝ ꯑꯗꯨ ꯀ꯭ꯔꯤꯔꯥ ꯂꯦꯟ ꯌꯥꯝ ꯂꯩꯌꯦ꯫
ꯑꯣ
ꯕꯔꯛ ꯔꯣꯝꯗ ꯊꯥꯅꯤꯡꯉꯥꯏ ꯃꯣꯏ ꯃꯁꯥ ꯃꯁꯥꯒꯤ
ꯄꯥꯛ ꯎꯗꯕ ꯑꯩꯗꯤꯡ ꯑꯩꯗꯤ ꯊꯥꯞꯄꯦꯀꯣ ꯑꯩ ꯑꯗꯨꯗ ꯂꯩꯇꯦ ꯑꯗꯨ ꯑꯣꯏꯔꯁꯨ ꯑꯩꯗꯣ
ꯊꯥꯅꯩꯅꯦ ꯍꯧꯖꯤꯛ ꯕꯦꯝꯕꯨ ꯁꯨꯠꯒꯨꯝꯕꯗꯤ ꯊꯥꯛꯄ ꯅꯠꯇꯦꯅ ꯃꯊꯟꯇ ꯑꯗꯨꯝ ꯅꯦꯆꯔꯦꯜ ꯔꯤꯁꯣꯔꯁꯅꯤꯅ꯫
ꯑꯥ
ꯕꯦꯝꯕꯨ ꯁꯨꯠꯒꯨꯝꯕꯗꯤ ꯑꯗꯨꯒ ꯍꯪꯒꯥꯝꯒꯨꯝꯕ ꯀꯣꯕꯤꯒꯨꯝꯕ ꯑꯂꯨꯒꯨꯝꯕ꯫ ꯀꯔꯤ ꯀꯔꯥꯅꯣ ꯂꯣꯏꯅ ꯚꯦꯖꯤꯇꯦꯕꯜꯁ ꯃꯌꯥꯝꯗꯣ ꯑꯗꯨꯝ ꯃꯁꯥ ꯃꯁ ꯃꯁꯥꯒꯤ ꯐꯥꯔꯝ ꯃꯁꯥ ꯃꯁꯥꯒꯤ ꯑ ꯃꯁꯥ ꯐꯦꯃꯤꯂꯤ ꯐꯦꯃꯤꯂꯤꯒꯤ ꯑꯗꯨꯝ ꯏꯪꯈꯣꯜ ꯂꯩꯕꯗꯣ ꯑꯥ ꯑꯥꯗ ꯑꯣꯏꯔꯁꯨ ꯃꯣꯏꯒꯤꯅꯦ ꯍꯥꯏꯅ ꯈꯛ ꯄꯤꯈ꯭ꯔꯕꯗꯣ ꯊꯥꯏꯅꯒꯤ ꯍꯥꯟꯅꯒꯤ ꯃꯣꯏꯃꯛ ꯃꯄꯨ ꯈꯣꯏꯅꯀꯣ ꯑꯗꯨꯒꯤ ꯑꯗꯨꯒꯤ ꯃꯐꯝꯗꯒꯨꯝꯕ ꯑꯗꯨꯝ ꯐꯥꯝ ꯇꯧꯔꯒ ꯑꯗꯨꯝ ꯊꯣꯛꯄꯅꯤꯅꯦ ꯃꯁꯥ ꯃꯁꯥꯒꯤ ꯑꯗꯨꯗꯣ ꯑꯗꯨꯝ ꯌꯣꯜꯂꯒ ꯑꯗꯨꯝ ꯑꯦꯛꯆꯦꯟꯖ ꯇꯧꯅꯩꯅ ꯑꯩꯈꯣꯏꯁꯨ ꯃꯤꯅ ꯌꯣꯜꯂꯗꯤ ꯑꯩꯈꯣꯏꯁꯨ ꯂꯩꯕ ꯑꯩꯈꯣꯏꯅ ꯌꯣꯜꯂꯗꯤ ꯃꯣꯏꯅꯁꯨ ꯂꯩꯕ ꯃꯣꯏꯉꯣꯟꯗ ꯂꯩ ꯇꯕꯗꯣ ꯑꯩꯈꯣꯏꯅ ꯂꯩꯕ ꯑꯗꯨꯃꯥꯏꯅ ꯇꯧꯅꯔꯕꯅꯤꯅꯦ ꯕꯤꯖꯤꯅꯦꯁꯗꯣ
ꯎꯝ ꯗꯨꯗꯤ ꯌꯥꯏꯒꯣ
ꯕ ꯍꯤꯡꯕ ꯈꯣꯠꯄꯒꯤꯗꯤ ꯌꯥꯝ ꯍꯩꯕꯅꯦ ꯁꯤ ꯑꯩꯈꯣꯏ ꯃꯤꯒꯩꯁꯤꯡꯁꯦ ꯑꯩꯈꯣꯏ ꯆꯤꯡꯗ ꯁꯤ ꯆꯤꯡ ꯍꯥꯏꯕ ꯇꯥꯔꯦ ꯇꯃꯦꯡꯂꯣꯡꯁꯨ ꯀꯣ
ꯃꯥꯅꯦ ꯃꯥꯅꯦ
ꯑꯁꯤꯒꯤ ꯃꯤꯁꯤꯡꯁꯨ ꯍꯤꯡꯅꯤꯉꯥꯏꯗꯤ ꯌꯥꯝ ꯍꯣꯠ
ꯎꯝ ꯁꯨꯕ ꯅꯣꯝꯕ ꯊꯣꯛ ꯊꯥꯛ ꯈꯔ ꯀꯣ ꯍꯩꯕ ꯃꯥꯜꯂꯦ ꯎꯝ ꯎꯝ ꯎꯝ
ꯍꯧꯗꯤ ꯃꯄꯥꯟꯂꯣꯝꯗ ꯑꯃꯨꯛꯀ ꯆꯠꯂꯒ ꯊꯕꯛ ꯁꯨꯕꯁꯨ ꯂꯩꯌꯦ ꯃꯣꯏ ꯈꯔ ꯂꯥꯏꯕ ꯐꯦꯃꯤꯂꯤ ꯈꯣꯏꯗꯤ ꯃꯣꯏ ꯃꯃꯥ ꯃꯄꯥꯅ ꯂꯧ ꯁꯨꯔꯒ ꯃꯆꯥꯈꯣꯏ ꯃꯄꯥꯟꯂꯣꯝꯗ ꯊꯕꯛ ꯀ ꯁꯨꯔꯒ ꯃꯥꯏ ꯃꯄꯥ ꯃꯄꯥꯅ ꯃꯃꯥ ꯃꯄꯥꯅ ꯉꯝꯗꯕꯗꯣ ꯃꯣꯏꯅ ꯑꯃꯨꯛꯀ ꯄꯥꯟꯕ ꯍꯥꯏꯅꯀꯣ ꯄꯥꯡꯕ ꯍꯥꯏꯅ ꯑꯗꯨꯝ ꯇꯧꯅꯔꯒ ꯂꯩꯔꯦ꯫
ꯎꯝ ꯌꯥꯝ ꯐꯩꯌꯦꯈꯣ ꯌꯥꯝ ꯐꯩ ꯑꯗꯣ ꯑꯗꯣ ꯏꯁꯥꯗꯤ ꯁ꯭ꯀꯨꯜ ꯀꯌꯥ ꯐꯥꯎ ꯇꯝꯃꯝꯕꯅꯣ꯫
ꯑꯩ ꯎꯝ ꯑꯩꯒꯤ ꯇꯨꯋꯦꯜꯐ ꯂꯣꯏꯔꯒ ꯕꯤ ꯑꯦꯁꯨ ꯆꯠꯊꯔꯤꯅꯦ꯫
ꯑꯣ ꯍꯨꯖꯤꯛ